ꯍꯜꯂꯣ ꯇꯥꯕ꯭ꯔꯣ
ꯇꯥꯕ꯭ꯔꯣ
ꯑ ꯇꯥꯔꯦ ꯀꯩꯗꯧꯔꯤꯅꯣ
ꯑꯦ ꯍꯒꯜ ꯉꯥꯏ ꯑꯗꯨꯝ ꯍꯤꯞꯂꯤꯑꯌꯦ
ꯑꯣ ꯀꯔꯤꯒꯤ ꯍꯦꯞꯄ ꯍꯧꯖꯤꯛ ꯑꯗꯨꯗꯤ ꯄꯥꯛꯑꯣ
ꯑꯁ ꯀꯔꯤꯁꯨ ꯇꯧꯅꯤꯡꯉꯥꯏ ꯂꯩꯇꯦ ꯊꯕꯛ
ꯕ꯭ꯔꯣ ꯌꯦꯡꯗꯕ꯭ꯔꯣ
ꯌꯦꯡꯉꯦ ꯑꯗꯣ ꯑꯍꯣꯏ ꯏꯪꯂꯦꯟꯟꯅ ꯑꯗꯨꯝ ꯀꯥꯈ꯭ꯔꯅꯤ ꯍꯥꯏꯅ ꯌꯦꯡꯗꯕ ꯑꯩꯗꯣ
ꯑ ꯀꯥꯔꯔꯣꯏ ꯃꯦꯛꯁꯤꯀꯣ ꯌꯥꯝ ꯐꯖꯩꯌꯦ ꯍꯥꯏꯕꯅꯦ ꯏꯎ ꯅꯨ ꯎꯄꯥꯗꯤ ꯃꯦꯛꯁꯤꯀꯣ ꯀ ꯏꯪꯂ꯭ꯂꯦꯟ ꯊꯖꯗꯦ ꯍꯥꯏ ꯑꯅꯤ ꯆꯂꯦꯗꯨꯁꯨ ꯍꯧꯖꯤꯛ ꯑꯃꯨꯛ ꯆꯥꯈ꯭ꯔꯦ ꯍꯥꯏꯌꯦ ꯑꯃꯨꯛ ꯍꯥꯟꯈ꯭ꯔꯦ ꯍꯥꯏꯌꯦ ꯃꯦꯛꯁꯤꯀꯣꯁꯤꯡꯅ ꯅꯣꯟ ꯄꯌꯦꯃꯦ ꯑ ꯏꯪꯂꯦꯟ ꯈꯔ ꯐꯖꯗꯦ ꯃꯣꯏꯅ ꯁꯥꯟꯕꯗꯣ ꯃꯦꯛꯁꯤꯀꯣꯅ ꯍꯦꯜꯂꯦ ꯍꯥꯏꯌꯦ
ꯎꯝ ꯑꯩ ꯌꯦꯡꯉꯤꯗ ꯑꯗꯨꯝ ꯌꯥꯏꯗ ꯃꯦꯛꯁꯤꯀꯣ
ꯌꯥꯝ ꯀꯜꯂꯦ ꯍꯥꯏꯌꯦ ꯃꯦꯛꯁꯤꯀꯣꯁꯤꯡꯁꯦ
ꯎꯝ ꯀꯅꯤ ꯀ
ꯎ ꯅꯦꯟ ꯊꯖꯥꯗꯦ ꯍꯥꯏ ꯅꯎ ꯅꯨꯄꯥꯗꯤ
ꯎꯝ ꯑꯗꯣ ꯑꯩꯅ ꯍꯥꯏꯌꯣ ꯑꯩꯅ ꯍꯥꯏ ꯍꯥꯏꯌ ꯏꯪꯉ ꯇꯥꯔꯅꯤ
ꯅꯪ ꯏꯪꯂꯦꯟ ꯄꯥꯝꯕ꯭ꯔꯣ
ꯑꯁ ꯍꯧꯖꯤꯂꯤꯉꯝꯗꯣ ꯅꯪꯒꯤ ꯇꯥꯃꯣꯅꯦ
ꯅꯥꯎꯅꯄꯥꯥꯁꯨ ꯏꯪ꯭ꯂꯦꯟ ꯔ ꯁꯄꯣꯠ ꯌꯥꯝ ꯀꯥꯟꯅ ꯇꯥꯧꯔꯦ ꯕ꯭ꯔꯥꯖꯤꯜ ꯁꯤꯈ꯭ꯔꯕꯒꯤꯀꯣ ꯏꯪꯂꯦꯟꯕꯨ ꯑꯃꯨꯛ ꯇꯥꯎꯔꯒ ꯍꯌꯦꯡ
ꯑꯩꯗꯤ ꯌꯦꯡꯗꯦꯡ ꯉꯔ ꯅꯪ ꯌꯦꯡꯕ꯭ꯔꯥ
ꯑꯩ ꯐꯔꯁꯥꯠꯇꯇ ꯌꯦꯡꯉꯦ ꯑꯁ ꯇꯨꯝ ꯅꯤꯡꯕꯒꯤꯦ ꯐꯔꯁꯥꯠ ꯂꯣꯏꯔꯦ ꯀꯟꯅ ꯍꯦꯛ ꯇꯣꯕꯅꯦ ꯑꯩꯗꯤ ꯌꯥꯝ ꯈꯥꯡꯕ ꯉꯝꯗꯦ ꯇꯨꯝꯅꯤꯡ ꯃꯟꯕꯒꯤ ꯑꯗꯨ ꯃꯣꯏ ꯁꯕꯗꯣ ꯑꯁ ꯄꯨꯡ ꯌꯥꯝ ꯐꯔꯥꯛ ꯇꯥꯏ ꯍ ꯑꯗꯨꯒꯤ ꯌꯦꯡꯗ꯭ꯔꯦ
ꯍꯣꯏ
ꯔꯨꯝ ꯃꯈꯥꯏ ꯑꯣꯏꯔꯗꯤ ꯐꯥꯒꯗꯕ
ꯅꯦ ꯑꯅꯤ ꯑꯍꯨꯝꯗꯅ
ꯇꯔꯦ
ꯄꯨꯡ ꯑꯅꯤ ꯑꯍꯨꯝꯅꯗꯤ ꯀꯅꯥ ꯌꯦꯡꯕꯤꯗꯕꯅꯣ ꯍꯥꯏꯕꯅꯤꯗ ꯍꯥꯏꯗꯤ ꯐꯥꯏꯅꯦꯜꯒꯨꯝꯕ ꯑꯣꯏꯔꯗꯤꯀꯣ ꯐꯦ
ꯑꯍꯨꯝ ꯈꯔꯥ ꯐꯥꯌꯦ ꯑꯍꯨꯝ ꯑꯍꯨꯝ ꯃꯀꯥꯏ ꯭ꯔꯥ ꯐꯥꯌꯦꯁꯨꯣ ꯑꯃꯥ ꯃꯈꯥꯏ ꯑꯅꯤ ꯑꯅꯤ ꯃꯈꯥꯏ ꯑꯗꯨꯗꯤ ꯌꯥꯝ ꯐꯔꯥꯛ ꯇꯥꯏꯀꯣ ꯇꯨꯝꯕꯗꯣ ꯍꯥꯟꯅ ꯇꯨꯝꯃꯗꯤ ꯑꯃꯨꯛꯀ ꯍꯧꯒꯠꯄ ꯉꯝꯃꯔꯣꯏ ꯌꯥꯝ ꯑꯩꯈꯣꯏꯗꯤ ꯉꯥꯟꯅꯁꯨ ꯇꯨꯝꯕꯁꯨ ꯅꯠꯇꯦ ꯉꯥꯟꯅ ꯇꯨꯝꯕꯁꯨ ꯇꯨꯝꯅꯤꯡꯉꯔꯣꯏ ꯑꯗꯨ
ꯎꯝ
ꯑꯗꯨꯒꯤ ꯉꯥꯏꯔ ꯑꯃꯨꯛꯀ ꯉꯥꯏꯔꯗꯤ ꯑꯃꯨꯛ ꯇꯨꯝꯅꯤꯡꯕ ꯐꯥꯎꯋꯦꯗ ꯌꯥꯝ ꯐꯔꯕꯠꯇꯈ꯭ꯔꯦ ꯁꯤꯒꯤꯗꯤ ꯌꯦꯡꯒꯗ꯭ꯔꯣ
ꯌꯦꯡꯉꯅꯤ ꯉꯁꯤꯒꯤ ꯌꯦꯡꯉꯅꯤ
ꯁꯤꯗꯤ ꯑꯁ ꯌꯦꯡꯕ ꯅꯨꯡꯉꯥꯏꯅꯤꯀꯣ ꯍꯁꯄꯦꯟꯒ ꯄꯣꯔꯆꯨꯒꯅ
ꯏ ꯀ ꯀꯥꯅꯤ
ꯑꯩ
ꯇꯨꯃꯥꯏꯅ ꯊ ꯆꯥꯕꯂꯣ
ꯑꯩ ꯔꯣꯅꯥꯜꯗꯣꯒꯤ ꯃꯦꯠꯆ ꯌꯦꯡꯈ꯭ꯔꯅꯤ ꯅꯥꯒꯤ
ꯅꯣꯏ ꯌꯦꯡꯉꯦ ꯌꯦꯡꯉꯣ ꯌꯦꯡꯉꯣ ꯐꯖꯥꯅ ꯌꯦꯡꯈ꯭ꯔꯣ
ꯌꯦꯟꯁꯥꯡ ꯑꯍꯥꯎꯕ ꯆꯥꯔꯒ ꯅꯪꯒꯤꯁꯤꯗ ꯏꯟꯁꯥꯡ ꯊꯣꯡꯉꯔꯕꯣ
ꯉꯔꯥꯡ ꯅꯨꯡꯗꯥꯡꯒꯤ ꯁꯟꯁꯥꯒꯤꯟꯗꯥꯛ ꯑꯃꯨꯛ ꯆꯥꯔꯅꯤ
ꯅꯅꯤꯃꯥꯕꯣꯅꯤꯃꯥꯔꯕꯣꯁ ꯅꯥꯡꯅꯤ ꯍꯥꯏꯅ ꯁꯟꯁꯥ ꯊꯣꯡꯕ꯭ꯔꯥ
ꯑꯥ ꯑꯗꯨꯗꯒꯅꯤ
ꯑꯗꯨ
ꯑꯗꯨꯏꯁꯨ ꯃꯅꯨꯡ ꯁꯥꯅꯤ
ꯑꯁ ꯑꯗꯨꯒ ꯆꯥꯛꯏꯅꯦ
ꯎꯝ ꯏ ꯂ ꯄꯗꯈꯔꯥꯎ ꯋꯥ ꯉꯅꯤꯁꯤ ꯃꯣꯏ ꯃꯣꯏ ꯣꯜꯒ ꯌꯥꯝ ꯁꯥꯎꯔꯒ ꯂꯩ ꯃꯣꯏꯒꯤ ꯀꯣꯆꯇꯣ ꯃꯣꯏꯒꯤ ꯀꯣꯆꯅꯅꯦꯅ ꯌꯥꯝ ꯍꯥꯏꯕꯁꯤꯡꯗꯣ
ꯑꯗꯨꯅꯦ
ꯑꯗꯨ ꯌꯥꯝꯅ ꯃꯣꯏꯅ ꯁꯅꯥꯍꯟꯗꯦ ꯑꯗꯨꯒ ꯐꯠꯇꯕꯁꯤꯡꯣ ꯑꯗꯨꯝ ꯁꯅꯥ ꯍꯥꯟꯅꯔ ꯌꯥꯝ ꯁꯥꯎꯔꯒ ꯂꯥꯛꯑꯦ ꯃꯥꯁꯦ
ꯀꯣꯆ ꯁꯤꯡ ꯖꯨ ꯀꯣ ꯃꯤꯆꯡ ꯗꯤ ꯆꯅꯕꯅꯦ
ꯎꯝ ꯎꯝ ꯑꯗꯨꯒ ꯌꯥꯝ ꯁꯥꯎꯔꯒ ꯃꯥ ꯂꯩ
ꯑꯣ ꯕ꯭ꯔꯥꯖꯤꯜꯒꯤ ꯀꯣꯆꯗꯤ ꯀꯩꯅꯣꯅꯦꯅꯦ ꯍꯅꯨꯕꯗꯧꯔꯤꯣ ꯃꯖꯤꯗ ꯀꯨꯏꯅꯦ ꯇꯧꯔꯒ ꯑꯗꯨꯁꯨ ꯈꯔꯗꯤ ꯂꯥꯏꯕꯤꯔꯦ ꯃꯀꯣꯛ ꯇꯤ ꯍꯗꯤꯒ꯭ꯔꯤ ꯍꯥꯏꯁꯦ ꯀꯔꯅ ꯆꯪꯕꯅꯤ
ꯌꯥꯝ ꯃꯥꯗꯤ ꯁꯥꯎꯔꯒ ꯂꯥꯛꯌꯦꯦ ꯅꯠꯇ꯭ꯔꯗꯤ ꯃꯣꯏꯅ ꯀꯥꯒꯅꯤ ꯕ꯭ꯔꯥꯖꯤꯜꯅ ꯀꯥꯒꯅꯤꯅꯀꯣ
ꯎꯝ
ꯈꯔ ꯁꯥꯟꯅꯕ ꯈꯪꯗꯕꯁꯤꯡꯗꯣ ꯑꯃꯨꯛꯀ ꯃꯣꯏꯅ ꯁꯟꯅꯥꯍꯟꯕꯒꯤꯅꯦꯅ ꯍꯥꯏꯕꯁꯤꯡꯗꯣ ꯑꯗꯨꯝ ꯁꯔꯍꯟꯗꯦꯅ ꯃꯥ ꯁꯥꯎꯔꯒ ꯂꯥꯛ
ꯊꯦꯝꯃꯤ ꯈꯣ ꯈꯔ ꯣ ꯀꯥꯗ
ꯎꯝ ꯑꯃꯨꯛꯀ ꯏꯟꯖꯥꯡ ꯍꯥꯎꯗ꯭ꯔꯗꯤ ꯃꯥꯁꯦ ꯌꯥꯝ ꯁꯥꯎ ꯍꯅꯦ ꯑꯁꯅꯦ ꯑ
ꯑꯗꯨꯗꯤ ꯀꯅꯥꯃꯨꯛ ꯁꯞꯄꯣꯔꯠ ꯇꯧꯒꯗ꯭ꯔꯥ ꯍꯥꯏꯅꯤ
ꯏꯪꯂꯦꯟ ꯏꯪꯂꯦꯟ ꯇꯥꯎꯒꯅꯤ ꯍꯥꯏꯌꯦ ꯃꯥꯁꯦ
ꯑ
ꯑꯗꯨꯗꯒꯤ ꯏꯪꯂꯦꯟ ꯑꯃꯨꯛ ꯁꯤꯔꯗꯦ ꯃꯥꯗꯤ ꯏꯪꯂꯦꯟ ꯑꯃꯨꯛ ꯁꯤꯔꯗꯤꯀꯣ ꯀꯥꯞꯕꯗꯣ ꯑ ꯃꯥꯗꯦ ꯏꯪꯂ‌ꯦꯟ ꯒ ꯑꯃꯨꯛ ꯁꯤꯔꯗꯤ
ꯎ
ꯑꯗꯨ ꯀ ꯂꯥꯁꯇ ꯆꯞꯄꯤꯌꯣ ꯂꯥꯎꯕꯗꯣ ꯑꯗꯨꯅ ꯑꯗꯨ ꯑꯣꯏꯅ ꯑ ꯁꯞꯄꯣꯔꯠ ꯇꯧꯔꯒꯦ ꯍꯥꯏꯌꯦꯡ ꯆꯦꯝꯄꯤꯌꯟ ꯂꯥꯛꯕꯗ
ꯃꯥꯗꯤꯦ ꯑꯔꯖꯦꯟꯇꯤꯅꯥ ꯐꯦꯟ ꯇꯦꯅꯦꯀꯣ
ꯅꯠꯇꯦ ꯖꯤꯟꯅꯥꯁꯨ ꯅꯠꯇꯦ ꯔꯅꯦꯜꯗꯣꯁꯨ ꯅꯠꯇꯦ ꯑꯗꯨꯝ ꯂꯩ ꯃꯥ ꯈ ꯄꯄꯦ ꯄꯦꯗꯤ ꯈꯔ ꯄꯥꯝꯃꯦꯃ
ꯎꯝ ꯃꯄꯦꯗꯤ ꯂꯣꯏꯅꯃꯛ ꯃꯤ ꯈꯨꯗꯤꯡꯅ ꯄꯥꯝꯃꯤꯗ ꯍꯥꯏꯗꯤ ꯃꯥꯗꯤ ꯍꯦ ꯇꯔꯁ ꯌꯥꯝꯅꯦꯦꯕ ꯎꯝ
ꯃꯥꯕꯨꯗꯤ ꯌꯥꯝ ꯄꯥꯝꯅꯩ ꯃꯥꯁꯦ ꯍꯥꯏꯅꯜꯂꯦ ꯍꯥꯏꯌꯦꯦ
ꯂꯩ ꯂꯩ ꯂꯩꯅꯦ ꯑꯩꯒꯤ ꯏꯅꯥꯎ ꯅꯨꯄꯥ ꯒꯨꯝꯕꯅꯤ ꯅꯦ ꯃꯥ ꯒꯤꯇꯁꯦ
ꯃꯥ ꯄꯥꯝꯅꯦ ꯕꯄꯦꯕꯨ ꯈꯔ ꯄꯥꯝ ꯕꯄꯦꯕꯨꯗꯤ ꯈꯔ ꯄꯥꯝꯃꯦ ꯃꯥꯁꯦ
ꯎ ꯅꯛꯇꯤ ꯑꯍꯟ ꯑꯣꯏꯔꯁꯨ ꯅꯅꯥꯗꯋꯥꯗ ꯅꯅ ꯅꯅꯥꯗꯗ ꯁ
ꯑꯁ ꯎꯅꯥꯜꯗ‌ꯣ ꯒ ꯎꯅꯥꯜꯗ‌ꯣ ꯒ ꯃ‌ꯦꯁꯤ ꯁꯤ ꯂꯣꯏꯔꯗꯤ ꯀꯅꯥꯒꯤ ꯄ꯭ꯔꯥꯏꯝ ꯑꯃꯨꯛ ꯍꯥꯎꯗꯅ ꯈꯪꯉꯦ ꯃꯣꯏ ꯑꯅꯤꯒꯨꯝꯅꯗꯤ ꯃꯣꯏ ꯑꯅꯤꯒꯤ ꯐ꯭ꯔꯦꯟꯁꯀꯨꯝꯕꯗꯤ ꯃꯤ ꯃꯌꯥꯝꯁꯦ ꯇꯥꯎꯗꯧꯁꯦ ꯃꯥꯟꯗꯦ
ꯎꯝ ꯐꯦꯟꯁꯤꯗꯤ ꯃꯄꯥꯟꯅꯤ ꯍꯥꯏꯗꯤ ꯗ꯭ꯔꯥꯏꯚꯔꯤꯒꯨꯝꯅ ꯑꯅꯤꯔꯛ ꯆꯠꯄꯒꯤꯀꯣ ꯍꯥꯏꯗꯤ ꯑꯦꯝ ꯄꯦꯗꯤ ꯃꯥꯒꯤ ꯗ꯭ꯔꯥꯏꯚꯔꯤ ꯂꯩꯇꯦꯅ
ꯎꯝ ꯍꯣꯏ ꯑꯗꯩ ꯃꯣꯏ ꯑꯅꯤꯁꯨ ꯑꯃꯨꯛꯀ ꯀ꯭ꯂꯥꯞꯀ ꯃꯅꯗꯕꯒꯤ ꯀꯣꯔꯤꯅꯦꯜ ꯑꯗꯨꯒꯒ ꯃꯤꯁꯤ ꯍꯥꯏꯕꯗꯤ ꯀ꯭ꯂꯕꯒꯃꯗꯔ ꯀꯩꯁꯨ ꯀꯥꯏ ꯀꯩꯁꯨ ꯇꯥꯎꯔꯔꯣꯏꯗ
ꯑꯥ
ꯀꯦ
ꯕꯒꯦ ꯌꯥꯔꯦꯁꯦ ꯏꯃꯅꯕꯤ ꯇꯔꯥ ꯐꯥꯕꯤꯗ ꯅꯪ ꯋꯥꯔꯤ ꯁꯥꯟꯅꯕ꯭ꯔꯣ
ꯁꯅꯥꯗ
ꯅꯨꯡꯉꯥꯏꯕ꯭ꯔꯣ ꯃꯥꯗꯤ
ꯎꯝꯉꯥꯏꯔꯝ
ꯑꯩ ꯉꯔꯥꯡ ꯍꯥꯏꯕꯅꯦ ꯑꯩ ꯑꯩꯗꯤ ꯑꯩꯒꯤ ꯐꯣꯟ ꯑꯩ ꯇꯧꯔꯛꯇ꯭ꯔꯁꯨ ꯅꯪ ꯇꯧꯔꯛꯀꯣ ꯍꯥꯏꯅ ꯍꯥꯏꯕꯅꯦ
ꯅꯣꯏ ꯉꯁꯤ ꯑ ꯗꯦꯟꯇꯜꯒꯤ ꯅꯨꯃꯤꯠ ꯅꯠꯇ꯭ꯔꯣ
ꯑ ꯑꯩꯒꯤꯗꯤ ꯂꯧꯊꯣꯛꯇ꯭ꯔꯦꯅ ꯂꯣꯏꯅ ꯐꯩꯌꯦ ꯂꯣꯏꯅ ꯐꯩ ꯀ꯭ꯔꯦ ꯂꯣꯏꯅ ꯐꯩꯈ꯭ꯔꯦ
ꯌꯥꯝ ꯐꯩꯌꯦꯅ ꯂꯣꯏꯔꯦ ꯂꯣꯏꯁꯤꯟꯈ꯭ꯔꯦ
ꯑꯜꯁꯤꯂ ꯀꯩꯅꯣ ꯇꯧꯗꯕꯗꯣ ꯃꯥꯟꯅꯗꯕꯗꯣ ꯑꯗꯨꯒꯤ ꯑꯩ ꯁꯥꯎꯔꯤꯅꯦ ꯑꯩ ꯈꯣꯟꯅ ꯁꯨ ꯍꯥꯏꯒꯦ ꯄꯩꯁꯥ ꯍꯣꯜꯗ ꯊꯤꯒꯅꯨꯀꯣ ꯁꯥꯎꯅꯤꯡꯉꯦ ꯍꯥꯏꯅ
ꯎꯝ ꯑꯩ ꯍꯥꯏꯗ꯭ꯔꯣ ꯃꯈꯥ ꯃꯈꯥꯗꯣ ꯂꯧꯊꯨꯔꯣ ꯅꯠꯇ꯭ꯔꯗꯤ ꯑꯁ ꯌꯥꯗ꯭ꯔꯦꯅ ꯑꯁ ꯈꯣꯟ ꯑꯥ ꯑꯗꯨ ꯇꯔꯥ ꯐꯥꯕꯤꯒꯦ ꯃꯥꯒꯤ ꯃꯅꯥꯁꯨ ꯌꯥꯗ꯭ꯔꯦꯗ ꯅꯍꯥꯟꯗꯨꯅ ꯍꯦꯟꯅ ꯐꯈ꯭ꯔꯦ ꯃꯥꯁꯦ ꯁꯦꯝꯗꯕ
ꯍꯣꯏ ꯂꯧꯊꯣꯛꯄꯒꯤ ꯏꯔꯥꯛ ꯈꯪꯅꯤ ꯃꯥꯁꯨ ꯎꯝ
ꯑꯩꯗꯤ ꯍꯥꯏꯈ꯭ꯔꯕꯅꯦ ꯃꯉꯣꯟꯗ ꯅꯍꯥꯟꯗꯤ ꯅꯍꯥꯟꯗꯒꯤ ꯁꯦꯝꯗꯕꯗꯤ ꯁꯦꯝꯗꯕ ꯃꯇꯝꯗꯨꯅ ꯍꯦꯟꯅ ꯐꯒꯗꯕ ꯍꯧꯖꯤꯛꯇꯤ ꯌꯥꯗ꯭ꯔꯦ ꯅꯪꯒꯤ ꯅꯥꯁꯤꯡꯁꯦ ꯃꯅꯨꯡ ꯈꯛꯇ ꯆꯪꯈ꯭ꯔꯦ ꯍꯥꯏꯈ꯭ꯔꯕꯅꯤ ꯃꯥꯁꯦ
ꯃꯥꯒꯤꯁꯨ ꯌꯥꯝ ꯌꯥꯝ ꯄꯤꯛꯄꯅꯦ ꯃꯆꯥ ꯃꯆꯥ ꯑꯣꯏꯕꯅꯦ
ꯎꯝ ꯑꯁ ꯐꯖꯗ꯭ꯔꯦ ꯃꯥꯒꯤ ꯃꯅꯥꯗꯣ
ꯑꯝ
ꯍ ꯈꯪꯗꯔ ꯃꯣꯏꯅꯒꯁꯦ
ꯎꯝ
ꯑꯗꯨꯒ ꯄꯩꯁꯥꯒꯤ ꯋꯥꯁꯨ ꯍꯥꯡꯗꯦ ꯍꯥꯏꯇꯥꯔꯦ ꯄꯤꯕ ꯂꯣꯏꯔꯕꯣꯕꯅ
ꯑꯣ ꯍꯪꯗꯦ ꯑꯩꯈꯣꯏ ꯈꯥꯡꯉꯒ ꯄꯤꯔꯗꯤꯀꯣ ꯑꯗꯨꯝ ꯄꯤꯔꯦ ꯑꯗꯨ ꯅꯠꯇꯗ ꯦ
ꯑꯗꯨꯗꯤ ꯅꯣꯏꯒꯤꯁꯦ ꯈꯔ ꯈꯥꯡꯕꯔ ꯃꯦꯇꯅꯦꯟꯁꯦ
ꯍꯣꯏ ꯋꯥꯠꯂꯤꯦꯗ ꯋꯥꯠꯂꯦ ꯌꯥꯝ ꯋꯥꯠꯂꯦ ꯁꯥꯎꯅꯤꯡꯉꯤ
ꯑꯗꯨꯅꯤ
ꯑꯍꯣꯏ ꯃꯣꯏ ꯄꯩꯁꯥꯁꯨ ꯅꯤꯉꯣ ꯄꯤꯔꯅꯤ ꯑꯗꯨꯒ ꯐꯖꯅꯁꯨ ꯌꯦꯡꯉꯣ
ꯆꯥꯏꯕꯁꯦ ꯅꯨꯡꯉꯥꯏ ꯑꯗꯨꯅꯦ ꯑꯩꯈꯣꯏꯗ ꯆꯠꯄꯁꯦ ꯅꯨꯡꯉꯥꯏꯕ꯭ꯔꯣ ꯀꯔꯤ ꯌꯦꯟꯁꯥꯡꯒ ꯄꯤꯕ꯭ꯔꯣ ꯎꯝ ꯖꯦꯜꯗꯅꯣ ꯀꯪ ꯈꯜ ꯌꯦꯡꯕ ꯆꯠꯄ꯭ꯔꯣ ꯑꯩꯉꯣꯟꯗ ꯑꯩꯒꯤ ꯀꯦꯡꯈꯥꯟ ꯍꯥꯡꯈꯄꯗꯣ
ꯍꯥꯡ ꯑꯗꯣꯂ ꯍꯎꯗ꯭ꯔꯦ
ꯎꯝ ꯉꯁꯤ ꯌꯥꯝ ꯄꯥꯝꯕꯅꯤꯗꯅ ꯎꯝ
ꯎꯝ ꯉꯁꯤ ꯑꯃꯨꯛ ꯆꯠꯄꯠ ꯇꯥꯟꯕ
ꯍ ꯌꯥꯝ ꯐꯥꯝꯃ ꯀꯥꯟꯗ ꯍꯥꯏꯕꯗꯤ ꯑꯃ ꯑꯅꯤꯈꯛ ꯇꯧ ꯑꯣꯏꯔꯗꯤ ꯃꯣꯏꯁꯤꯦ ꯌꯥꯝ ꯇꯥꯔꯒ ꯌꯧꯔꯅꯤ ꯍꯥꯏꯕꯗꯤ ꯇꯥꯡꯉꯁꯨ ꯂꯧꯒꯅꯤ ꯍꯥꯏꯕ ꯋꯥꯈꯜ ꯑꯃ ꯈꯔ ꯊꯣꯛꯄꯗꯣ ꯑꯗꯨꯒꯤ ꯑꯣꯏꯔꯝꯅꯤ ꯀꯥꯟꯗꯀꯥꯟ ꯎꯝ
ꯗꯤꯖꯥꯏꯟꯗꯤ ꯈꯔ ꯌꯥꯎꯕꯒꯤꯅꯦꯕ ꯑꯗꯣ ꯂꯤꯁꯤꯡ ꯑꯃ ꯍꯦꯟꯅ ꯍꯥꯏꯕꯗꯨꯗ ꯑꯁ ꯑꯗꯨꯗꯤ ꯁꯤꯁꯤꯡꯕꯦꯔꯑ ꯀ ꯑꯣꯏ ꯁꯤꯡꯒꯜ ꯕꯦꯠꯀꯤ ꯈꯔ ꯂꯤꯁꯤꯡ ꯑꯃ ꯍꯦꯜꯂꯗꯤ ꯍꯥꯏ ꯁꯥꯎꯔꯒ ꯐꯪ ꯐꯪꯉꯣꯏ
ꯁꯦꯀꯦꯟ ꯍꯦꯟꯁꯨ ꯊꯣꯛꯄꯅꯦ ꯀꯁꯨ ꯊꯣꯛꯀꯅꯤ ꯏꯈꯁꯦꯖꯥ ꯖꯥꯕ ꯈꯔ ꯍꯧꯣꯡꯔꯒ ꯑꯗꯨ ꯅꯍꯥꯟ ꯀꯣ ꯑꯗꯨꯒꯤ ꯃꯃꯥꯡꯗ ꯁꯦꯀꯦꯟ ꯍꯦꯟ ꯐꯥꯕꯗꯤ ꯅꯠꯇꯦ ꯑꯗꯨ ꯀꯥꯡꯈꯟ ꯌꯣꯟꯕ ꯃꯥꯡꯗ ꯑꯃ ꯂꯩꯌꯦꯕꯀꯣ ꯑꯆꯥꯄꯣꯠ ꯃꯌꯥꯝ ꯐꯥꯝꯕꯗꯣ ꯑꯣ ꯍꯣꯏ ꯍꯣꯏ ꯑꯗꯨꯒꯨꯝꯕꯗ ꯅꯠꯇ꯭ꯔꯒ ꯈꯪꯉꯦꯗ ꯑꯗꯨꯝ ꯌꯣꯟꯕꯅꯤ ꯈꯔ ꯍꯣꯡꯉꯒꯀꯣ ꯑꯗꯨꯗꯩ ꯍꯥꯏ ꯍꯥꯏꯌꯦ ꯏꯃꯥꯟꯅꯕꯤ ꯑꯃ ꯍꯥꯏꯌꯦ ꯌꯥꯝ ꯐꯥꯏꯌꯦ ꯁꯦꯀꯦꯟ ꯍꯦꯟꯗꯨ ꯅꯥꯅ
ꯍꯣꯏ
ꯅꯣꯏ ꯀꯥꯡ ꯌꯥꯝꯕ꯭ꯔꯣ
ꯀꯥꯟꯅꯤ ꯌꯥꯝꯃꯦ ꯑꯩ ꯎꯝ ꯌꯥꯗ꯭ꯔꯦ ꯀꯥꯡꯅ ꯆꯤꯛꯄꯒꯤ ꯃꯃꯤ ꯉꯥꯛꯇ ꯂꯩꯔꯦ
ꯇꯥꯎꯔꯝꯒꯅꯤꯅ ꯀꯥꯡꯈꯥꯟꯒ ꯀꯔꯤꯅ ꯈꯟꯁꯦ ꯅꯣꯏ ꯅꯪꯒꯤ ꯑꯃꯗꯨꯗꯤ
ꯑꯗꯨ ꯑꯃ ꯌꯨꯁ ꯇꯧꯕꯅꯦ ꯑꯗꯨ ꯇꯦꯟꯕꯒꯤ
ꯑꯣ ꯈꯔ ꯇꯥꯎ
ꯑꯩ
ꯐꯃꯨꯡꯒꯤ ꯑꯃ ꯂꯥꯏꯕꯒꯤꯦꯔꯥ ꯊꯝꯅꯤꯡꯉꯥꯏꯗꯣ
ꯑꯍꯣꯏ ꯐ ꯐꯃꯨꯡꯅ ꯋꯥꯡꯕ ꯑꯗꯨꯒ ꯀꯥꯡꯈꯟꯗꯨꯅ ꯇꯦꯟꯕ ꯑꯗꯨꯗꯤ ꯂꯣꯏꯅ ꯀꯥꯡ ꯆꯪꯉꯤꯗꯅ
ꯅꯪꯒꯤ ꯐꯤ ꯑꯃꯅ ꯏꯖ ꯇꯕ ꯑꯗꯨꯅ
ꯇꯥꯎꯅꯤꯡꯕ ꯑꯗꯨꯅ ꯑꯅꯕ ꯂꯥꯏꯈ꯭ꯔꯒꯦ ꯍꯥꯏꯕ ꯇꯥꯒꯃꯟꯒꯂ ꯏꯗ꯭ꯔꯦ
ꯑꯁ ꯂꯤꯁꯤꯡ ꯑꯃ ꯍꯦꯜꯂꯦꯗꯤ ꯇꯥꯜꯂꯦ
ꯑꯣ
ꯍꯥꯏꯕꯗꯤ ꯌꯨꯝꯗ ꯌꯨꯝꯗ ꯑꯣꯏꯔꯦꯗꯤ ꯀꯩꯁꯨ ꯀꯥꯏꯗꯦ ꯆꯨꯔ ꯑꯩꯈꯣꯏꯗꯤ ꯇ꯭ꯔꯦꯟꯒꯤ ꯊꯤꯔꯒ ꯇꯕꯗꯨꯗꯤ ꯇꯥꯟꯂꯦ
ꯍꯣꯏ ꯑꯟꯇꯤꯗ ꯈꯔ ꯇꯥꯕꯤꯌꯣ ꯍꯥꯏꯕ ꯑꯃꯅꯅ ꯑꯁ ꯁꯤꯗꯤ ꯌꯥꯔꯦ ꯁꯤꯗꯤ ꯌꯥꯔꯦ ꯁꯨꯝ ꯄꯨꯡ ꯐꯪꯂꯔꯣꯏ ꯀꯥꯏꯅ ꯃꯆꯤꯟꯗꯣ
ꯄꯩꯁꯥ ꯄꯥꯏꯗꯕꯅꯤꯅ
ꯄꯣꯇ ꯌꯣꯟꯕ ꯄꯣꯇ ꯌꯣꯟꯕ ꯅꯨꯄꯤꯁꯤꯡꯁꯨ ꯃꯆꯤꯟ ꯌꯥꯝ ꯀꯜꯂꯤ
ꯑꯁ ꯌꯥꯝ ꯀꯥꯥꯟꯕꯅꯦ ꯃꯣꯏꯁꯦ ꯌꯥꯝ ꯐꯕꯅꯤꯅꯦ ꯀꯦꯅꯦꯁꯨꯃꯥꯏꯅ ꯉꯥꯡꯔꯒ ꯁꯧꯅꯤꯡꯕ ꯈꯔ ꯍꯥꯎꯔ ꯃꯔꯥꯗꯗꯤ ꯑꯁꯨꯃꯥꯏꯅ ꯇꯧ ꯁꯣꯅꯤꯡꯕꯅꯤ ꯂꯧꯋꯣ ꯑꯗꯨꯒꯤꯅꯤ ꯑꯁ ꯑꯗꯨꯒꯨꯝꯕꯗꯨꯗꯤꯀꯣ ꯑꯃꯨꯛꯀ ꯂꯥꯎꯔꯣꯏ ꯍꯥꯏꯗꯤ ꯈꯟꯕꯅꯦ
ꯁꯨꯛꯂꯥ